ꯍꯜꯂꯣ ꯍꯧꯖꯤꯛꯀꯤ ꯇꯥꯔꯦ ꯍꯧꯖꯤꯛꯀꯤꯗꯣ ꯅꯪ ꯍꯥꯏꯐꯦꯠ ꯍꯣꯔꯦꯟ ꯆꯪꯉ ꯌꯦꯡꯉꯣꯕꯀꯣ
ꯎꯝ
ꯆꯪꯉ ꯌꯦꯡꯉꯀꯥꯟꯗ ꯃꯣꯏꯒꯤ ꯀꯣꯜꯗꯣ ꯔꯤꯖꯦꯛ ꯇꯧꯕ ꯈꯣꯠꯄ ꯊꯥꯕ ꯐꯕꯝ ꯂꯩꯕꯅꯦꯕ ꯑꯩ ꯍꯣꯔꯦꯜ ꯇꯥꯛꯄꯤꯔꯒꯦꯕꯀꯣ
ꯎꯝ
ꯑꯗꯨ ꯆꯪꯉꯒ ꯆꯦꯛ ꯇꯧꯋꯣ ꯑꯩ ꯆꯪꯀꯥꯟꯗꯗꯤ ꯀꯩꯝ ꯊꯣꯛꯂꯛꯇꯦꯕ
ꯊꯣꯛꯂꯛꯇꯤꯌꯥ
ꯑꯥ ꯊꯣꯛꯂꯛꯇꯦ ꯍꯥꯏꯗꯤ ꯄ꯭ꯔꯣꯒ꯭ꯔꯦꯁ ꯇꯧꯔꯤꯕ ꯃꯥꯜꯂꯦ ꯉꯥꯏꯍꯥꯛꯇꯪ ꯂꯩꯔꯒ ꯊꯣꯛꯂꯛꯄꯁꯨ ꯌꯥꯏꯌꯦꯕꯀꯣ
ꯑꯥ
ꯊꯣꯛꯂꯛꯇꯦ ꯑꯗꯨꯕꯨ ꯃꯁꯥ ꯃꯊꯟꯇ ꯀꯛꯄꯗꯨꯅ ꯍꯦꯟꯅ ꯐꯩꯌꯦꯅ ꯍꯥꯏꯌꯦ
ꯎꯝ ꯅꯪ ꯀꯛꯊꯠꯂꯤꯗꯣ
ꯑꯥ
ꯍꯧꯖꯤꯛ ꯅꯪ ꯥꯑ ꯑꯩꯒꯅ ꯑꯗꯨꯗꯣ ꯃꯊꯟꯇ ꯉꯁꯥꯏ ꯏꯕꯥꯅꯤ ꯇꯧꯕꯗꯨꯗꯗꯤꯅꯦ ꯃꯊꯟꯗ ꯀꯛ ꯀꯛꯍꯜꯂꯦꯕ
ꯑꯣ ꯑꯩꯗꯤ ꯈꯪꯉꯨꯗꯦ ꯍꯥꯏꯕ ꯑꯗꯨꯒꯝꯕꯗꯣ ꯀꯩꯃꯇ ꯍꯥꯟꯅ ꯑꯩꯁꯨꯅꯦ ꯈꯪꯕ ꯀꯨꯏꯗ꯭ꯔꯤ ꯍꯥꯏꯕ ꯐꯖꯅ ꯁꯤꯖꯤꯟꯅꯗꯕ ꯈꯪꯉꯕꯅ ꯅꯪꯉꯣꯟꯗ ꯑꯗꯨꯝ ꯍꯥꯏꯒꯦ ꯍꯥꯏꯒꯦ ꯇꯧꯔꯒ ꯁꯨꯛꯍꯥꯏ ꯍꯥꯏꯔꯛꯇꯕ ꯀꯥꯎꯈꯤꯕꯒꯤ ꯉꯔꯥꯡ ꯉꯔꯥꯡꯅꯦ ꯅꯤꯡꯁꯤꯡꯉꯛꯇꯅ ꯍꯥꯏꯔꯛꯏꯗꯣ
ꯐꯩꯌꯦ ꯐꯩꯌꯦ ꯅꯤꯡꯁꯤꯡꯉꯛꯇꯅ ꯍꯥꯏꯔꯛꯏꯗꯨꯁꯨ
ꯑꯩꯁꯦ ꯏꯕꯦꯝꯃ ꯂꯥꯏꯕ꯭ꯔꯦꯔꯤꯒ ꯆꯠꯇ꯭ꯔꯦ ꯍꯣꯏ ꯅꯍꯥꯟꯗꯣ ꯈꯪꯉꯕ꯭ꯔꯥ ꯁꯝꯁꯦ ꯀꯣꯛꯁꯦ ꯂꯨꯖꯔꯒ ꯑꯦ ꯁꯤꯗꯣ ꯂꯩꯕ ꯀꯥꯟꯗ ꯂꯣꯛꯁꯦ ꯇꯧꯔꯛꯑꯕ ꯅꯇꯣꯟꯁꯦ
ꯎꯝ
ꯑꯗꯨꯒꯤ ꯒꯨꯂꯤ ꯆꯥꯔꯒ ꯑꯣꯏꯅ ꯂꯩꯔꯦ
ꯅꯍꯥꯟꯒꯅꯨ ꯅꯥꯕ ꯌꯥꯗꯦ
ꯅꯗꯦꯗ ꯇꯧꯕꯗ ꯍꯦꯟꯅ ꯆꯠꯂꯗꯤ ꯍꯦꯟꯅ ꯅꯥ ꯍꯦꯜꯂꯛꯀꯅꯤꯗꯅ ꯑꯗꯨꯒꯤ ꯃꯤꯅ ꯑꯦꯛꯖꯥꯝꯁꯦ ꯄꯪꯐꯥꯎꯗ ꯐꯥꯎꯅꯩ ꯍꯥ ꯌꯥꯕꯅꯦ ꯌꯥꯕꯅꯦ ꯌꯥꯕꯅꯦ ꯍꯥꯟꯄꯣ ꯃꯌꯦꯛ ꯁꯦꯡꯅ ꯇꯥꯕ ꯇꯥꯗꯕꯗꯤ ꯈꯪꯗꯦꯕ
ꯎꯝ ꯇꯥꯏ ꯇꯥꯏ
ꯀꯩꯀꯩ ꯃꯇꯥꯡꯅꯦꯕ
ꯃꯇꯥꯡ ꯃꯇꯥꯡ ꯍꯥꯏꯗꯤ
ꯑꯥ ꯀꯩꯅꯣ ꯇꯧꯕꯗꯣ ꯑꯣꯏꯅ ꯍꯥꯏꯔꯛꯑꯣꯁꯦ ꯁꯤꯗ ꯌꯥꯗꯕꯈꯩꯗꯣ
ꯎꯝ
ꯎꯝ ꯄꯟꯕ ꯌꯥꯕ ꯌꯥꯗꯕ ꯍꯥꯏꯕ ꯌꯥꯕ ꯌꯥꯗꯕ ꯂꯩꯗꯅ
ꯎꯝ
ꯑꯗꯨꯗꯣ ꯑꯣꯏꯅ ꯍꯥꯏꯔꯛꯑꯣ
ꯀꯣꯏꯕ ꯆꯠꯂꯨꯁꯤꯔꯣ
ꯆꯠꯂꯨꯁꯦ
ꯍꯥꯥ
ꯆꯠꯂꯨꯁꯤ
ꯍꯣꯏ ꯑꯦꯛꯖꯥꯝ ꯀꯩꯀꯥ ꯂꯣꯏꯅꯔ ꯀꯥꯟꯗ ꯆꯠꯂꯨꯁꯦ ꯑꯃꯨꯛꯇꯪꯗꯤ ꯀꯦꯔꯒ ꯆꯠꯄ ꯌꯥꯏꯗꯅ
ꯌꯥꯏ ꯅꯪ ꯅꯪ ꯀꯩꯅꯣꯗꯤ ꯅꯪ ꯁꯤꯛꯁ ꯇꯔꯥ ꯂꯣꯏꯅꯤ ꯍꯥꯏꯗꯣ
ꯁꯤꯛꯁ ꯅꯠꯇꯦ ꯑꯩꯠꯇ ꯂꯣꯏꯗꯣꯏꯕ
ꯑꯣ ꯑꯗꯨꯗꯤ ꯑꯃꯗꯨꯒ ꯃꯥꯟꯅꯔꯦ ꯄꯨꯂꯞ ꯃꯥꯟꯅꯩ ꯅꯠꯇ꯭ꯔꯣ
ꯑꯥ ꯃꯥꯟꯅꯩ
ꯎꯝ
ꯋꯥꯕ ꯆꯞ ꯃꯥꯟꯅꯩ ꯍꯥꯏꯖꯤ ꯇꯜꯂꯤ ꯏꯕꯦꯝꯃꯥ ꯑꯦꯛꯖꯥꯝꯅꯦꯅ ꯌꯥꯝꯅ ꯇꯟꯕ ꯑꯝ ꯌꯥꯎꯁꯜꯂꯛꯑꯦ ꯍꯥꯏꯕ ꯅꯪ ꯕꯦꯡꯀꯤ ꯊꯥꯅꯤꯡꯕ꯭ꯔꯣ
ꯀꯔꯤꯒꯤ ꯕꯦꯡꯀꯤ
ꯎꯝ
ꯕꯦꯡꯀꯤꯖꯦ ꯑꯥꯁ ꯀꯔꯥꯏꯗꯩꯅꯣꯗ ꯀꯣꯛꯇꯥꯖꯤꯒ ꯉꯁꯥꯏ ꯑꯩ ꯑꯃꯥꯗꯨꯗ ꯍꯥꯏꯔꯝꯕꯗ ꯉꯥꯏꯅꯦ ꯃꯥꯅꯖꯨ ꯊꯥꯅꯤꯡꯕ꯭ꯔꯥꯌꯦ ꯀꯣꯛꯇꯥꯖꯤꯒ ꯑꯩ ꯉꯝꯃꯔꯣꯏꯅ
ꯍꯥꯏꯗꯤ ꯅꯪ ꯑꯃꯥ ꯇꯧꯔꯤꯗ ꯑꯗꯨꯝ ꯐꯣꯀꯁ ꯇꯧꯔ ꯌꯥꯔꯦꯕ ꯅꯠꯇ꯭ꯔꯥ
ꯑ ꯁꯤ ꯖꯤ ꯑꯦꯜꯒꯤꯅ ꯀꯝꯀꯥꯟ ꯊꯥꯗꯨꯕ
ꯁꯤ ꯖꯤ ꯑꯦꯜꯒꯤꯁꯦ ꯑꯩꯗꯤ ꯊꯥꯖꯜꯍꯧꯗ꯭ꯔꯦ ꯑꯩꯗꯣ ꯇꯟꯗꯅ ꯕꯦꯡꯀꯤ ꯑꯣꯏꯅ ꯊꯥꯅꯤꯡꯉꯦꯅꯦ ꯒꯦꯜꯗꯨꯒ ꯁꯤꯂꯦꯕꯁ ꯀꯩꯀꯥ ꯃꯥꯟꯅꯗꯦꯕ ꯑꯝꯇ
ꯎꯝ
ꯃꯥꯟꯅꯔ ꯃ ꯃꯥꯟꯅꯗꯦ ꯍꯥꯏꯕꯗꯤ ꯌꯥꯔꯣꯏ ꯃꯥꯟꯅꯗꯤ ꯃꯥꯟꯅꯩ ꯑꯗꯨꯒ ꯃꯥꯅ ꯈꯔ ꯍꯦꯟꯅ ꯆꯥꯎꯔꯛꯑꯦꯕ ꯑꯥ ꯑꯗꯨꯒ ꯀꯣꯏꯁꯟ ꯀꯩꯀꯥ ꯗꯨꯖꯨ ꯁꯤ ꯖꯤ ꯑꯦꯜꯅ ꯈꯔ ꯃꯌꯥꯝ ꯆꯥꯎꯅꯔꯒꯖꯨ ꯈꯔꯗꯤ ꯂꯥꯏꯕꯀꯣ ꯀꯔꯦꯟ ꯑꯦꯐ꯭ꯌꯔꯁꯀꯨꯝꯕ ꯎꯝ ꯖꯦꯅꯔꯦꯜ ꯑꯦꯋꯦꯔꯅꯦꯁ ꯀꯨꯝꯕ ꯈꯔ ꯌꯥꯎꯔꯛꯑꯦꯕ ꯑꯗꯨꯗꯨꯅ ꯑꯩꯉꯣꯟꯗ ꯌꯥꯝ ꯆꯥꯟꯅꯗꯕꯗꯣ ꯗꯨꯒ ꯕꯦꯡꯀꯤꯡ ꯅ ꯑꯃꯨꯛ ꯍꯣꯠꯄ ꯈꯔ ꯑ ꯇ꯭ꯔꯤꯒꯅꯃꯤꯇ꯭ꯔꯤꯒꯀꯥ ꯃꯌꯥꯝ ꯌꯥꯎꯗꯕ ꯌꯥꯎꯔꯤꯕ ꯑꯗꯨꯅ ꯑꯩꯅ ꯌꯥꯝ ꯅꯨꯡꯉꯥꯏꯖꯕ ꯑꯩꯉꯣꯟꯗ
ꯑꯣ ꯑꯗꯨꯗꯅꯦ ꯑꯩ ꯁꯨꯨꯡꯍꯩ ꯍꯩꯅꯗ꯭ꯔꯦ ꯑꯩ ꯃꯦꯠꯁ ꯍꯥꯏꯕ ꯖꯥꯠꯖꯦ ꯄꯩꯁꯥ ꯑꯩꯅ ꯀꯣꯛ ꯆꯥꯛꯄꯩ ꯆꯥꯡꯖꯦ ꯗꯨꯞ ꯗꯨꯀꯥꯟꯒꯤ ꯄꯩꯁꯥ ꯍꯟꯕꯗꯣ
ꯎꯝ ꯗꯨꯀꯥꯟ ꯄꯩꯁꯥꯍꯟꯕꯗꯨ ꯏꯕꯦꯝꯃꯥ ꯑꯩꯆꯨ ꯑꯥ ꯄꯣꯠꯌꯣꯟꯕ ꯀꯥꯟꯗꯅꯦ ꯑꯗꯨꯝ ꯂꯥꯟꯅ ꯍꯟꯗꯣꯏꯅꯦ ꯑꯉꯥꯡ ꯃꯆꯥꯥꯏ ꯇꯥꯏꯞꯇ
ꯇꯔꯪ ꯆꯠꯂꯦ ꯍꯥꯏꯕ ꯇ ꯍꯥꯏꯗꯤ ꯁꯤꯖꯤꯟꯅꯒꯤꯗꯕꯒꯤꯅꯦ ꯀꯩꯅꯣꯗꯣ ꯌꯦꯡꯕ꯭ꯔꯥ ꯑꯃꯥ ꯔ꯭ꯌꯦꯜꯂꯤꯇꯤ ꯁꯣ ꯑꯃꯥ ꯊꯣꯛꯄꯗꯣ ꯌꯦꯡꯕ꯭ꯔꯥ
ꯌꯦꯡꯗꯦ ꯑꯩ ꯑꯗꯨꯝꯕ ꯀꯩꯝ ꯌꯦꯡꯒꯤꯗ꯭ꯔꯦ ꯀꯨꯏꯔꯦ
ꯑꯁ ꯑꯃꯥꯗꯣ ꯌꯦꯡꯕ꯭ꯔꯥ ꯍꯪꯉꯝꯗꯧꯅꯤꯅꯦ ꯉꯁꯥꯏ ꯃꯥꯗꯤ ꯌꯦꯡꯒꯟꯕꯅꯤꯅ
ꯃꯥꯗꯤ ꯑꯗꯨꯨꯒꯨꯝꯕ ꯌꯥꯝ ꯌꯦꯡꯕꯅꯦ ꯑꯗꯣ ꯍꯟꯗꯛ ꯉꯔꯥꯡꯗꯒꯤ ꯁꯤ ꯊꯕꯛꯁꯦ ꯇꯧꯋꯤꯗꯅ
ꯎꯝ
ꯑ ꯃꯥ ꯈꯔꯗꯤ ꯂꯦꯞꯄꯅꯤ ꯑꯩꯅ ꯈꯪꯉꯦ
ꯑꯗꯣ ꯁꯤꯁꯦ ꯁꯨꯃꯥꯏꯅ ꯁꯨꯃꯥꯏꯅ ꯇꯧꯕꯖꯤꯒꯅꯦ ꯇꯦꯁꯀ ꯀꯩꯅꯣ ꯄꯩꯁꯥ ꯆꯪꯕꯖꯦ ꯃꯥꯟꯅꯗꯕ꯭ꯔꯣ
ꯑꯥ ꯀꯩꯅꯣ ꯈꯣꯏꯅ ꯐꯖꯅ ꯊꯕꯛꯁꯦ ꯇꯧꯔꯒꯗꯤ ꯍꯦꯟꯅ ꯐꯪꯉꯦꯕꯀꯣ ꯃꯅꯠ ꯃꯅꯕ ꯃꯅꯥꯗꯕ ꯍꯥꯏꯖꯦ ꯁꯤꯅ ꯑꯥ ꯄꯩꯁꯥ ꯀꯌꯥ ꯁꯥꯔꯤꯅꯣ ꯈꯣꯠꯂꯤꯅꯣ ꯇꯣ ꯌꯦꯡꯉꯒ ꯑꯩꯈꯣꯏꯅ ꯐꯖꯟꯅ ꯇꯧꯕꯤꯕ ꯈꯣꯏ ꯑꯥꯖꯂꯥꯡꯗꯕ ꯈꯣꯠꯇꯕꯀꯣ ꯑꯗꯨꯃꯥꯏꯅ ꯇꯧꯔꯠ ꯃꯌꯥꯝ ꯐꯪ ꯒ ꯅꯦ ꯀꯥ ꯑꯃꯠ ꯑꯃꯠ ꯍꯤꯟꯗꯤ ꯖꯣ ꯗꯨ ꯐꯖꯟꯅ ꯂꯥꯟꯗꯕꯤ ꯈꯣꯠꯇꯕꯤ ꯏꯔꯗꯤ ꯃꯌꯥꯝ ꯃꯌꯥꯝ ꯐꯡ ꯐꯨꯜ ꯐꯨꯜ ꯐꯪꯗꯣꯏꯅꯦꯕ ꯑꯁ ꯑꯗꯣ ꯋꯥꯗꯤ ꯋꯥꯏꯍꯦ
ꯋꯥꯗꯅ ꯅꯨꯡꯉꯥꯏ ꯌꯥꯄꯣꯟ ꯇꯦꯅꯦ
ꯃꯥꯅꯦ ꯋꯥꯗꯕ ꯊꯕꯛ ꯂꯩ ꯄꯣꯠꯇꯦ
ꯅꯪ ꯉꯔꯥꯡ ꯇꯣꯏꯗꯣ ꯀꯣꯜ ꯇꯧꯕꯩꯔꯕ ꯅꯪꯅ ꯈꯗꯥꯡ ꯋꯥꯏ ꯍꯩꯗꯣ
ꯅꯠꯇꯦ ꯄꯥꯊꯣꯛꯇꯣꯏꯕ ꯏꯕ ꯄꯣꯠꯁꯦ ꯄꯥꯊꯣꯛꯀꯗꯣꯢꯕ
ꯑꯁ ꯁꯣꯏꯔꯦ ꯍꯥꯏ ꯔꯤꯇ ꯔꯤ ꯍꯟꯕ ꯌꯥꯕ꯭ꯔꯣ
ꯌꯥꯏꯌꯦꯦ ꯊꯥꯗ꯭ꯔꯤ ꯁꯕꯃꯤꯠ ꯇꯧꯗ꯭ꯔꯤꯉꯩꯗꯅꯦ ꯍꯥꯟ ꯀ ꯌꯥꯏꯑꯕꯀꯣ
ꯎꯝ
ꯑꯥꯃꯤꯠ ꯇꯧꯈ꯭ꯔꯗꯤ ꯌꯥꯗ꯭ꯔꯦ
ꯎꯝ
ꯑꯗꯨ ꯅꯪꯅ ꯏꯁꯀ꯭ꯔꯤꯟ ꯁꯣꯠ ꯊꯥꯔꯛꯄꯗꯨꯗꯤ ꯑꯝꯇꯛ ꯃꯍꯩꯅꯤ ꯃꯤꯅꯤꯡ ꯊꯣꯛꯇꯕꯗꯧꯅ ꯇꯧꯋꯤ
ꯑꯗꯨ ꯗꯨꯨꯅꯦ ꯃꯅꯤꯡ ꯊꯣꯛꯣꯛꯇꯕꯩ ꯇꯥꯏꯞꯇ ꯃꯥ ꯏꯁꯄꯦꯂꯤꯡ ꯈꯠꯇꯣ ꯌꯥꯝ ꯂꯥꯟꯕꯩ ꯇꯥꯏꯞ ꯇꯧꯗ꯭ꯔꯥ
ꯎꯝ ꯎꯝ
ꯑꯗꯨꯗꯨꯅꯅꯦ ꯄꯥꯕꯖꯦ ꯑꯥ ꯑꯗꯨ ꯕꯨ ꯃꯤꯅꯤꯡ ꯊꯣꯛꯇꯕꯗꯨꯒꯤ ꯃꯔꯣꯠꯇ ꯄꯥꯗꯣꯏꯅꯦꯕ
ꯎꯝ
ꯄꯥꯕꯗꯨꯗ ꯁꯣꯏꯔꯒꯗꯤ ꯃꯨꯛ ꯀꯛꯊꯠ ꯀꯛꯈꯤꯗꯣꯏꯅꯦꯕ ꯑꯗꯨ ꯒꯤ ꯌꯥꯝ ꯋꯥꯏ ꯍꯥꯏꯕ
ꯁꯣꯏꯌꯦꯁꯨ ꯈꯪꯉꯣꯏꯗꯧꯔꯤꯅꯤꯅꯦ ꯁꯝꯃꯤꯠ ꯇꯧꯔꯀꯥꯟꯗ ꯈꯪꯗꯣꯏꯅꯦꯕ ꯗꯨꯁꯨ
ꯑꯥꯎ ꯑꯥꯎ ꯑꯩꯈꯣꯏꯅ ꯄꯥꯊꯣꯛꯑ ꯄꯥꯊꯣꯛꯑ ꯌꯦꯡꯖꯔꯒ ꯑꯩꯈꯣꯏꯅꯒ ꯍꯥꯞꯆꯤꯟꯕ ꯈꯣꯠꯄ ꯀꯔꯤꯝ ꯌꯥꯗꯦꯕ
ꯎꯝ
ꯁꯥꯖꯤꯜꯂꯒ ꯃꯁꯥꯒꯤ ꯑꯁꯦꯡꯕꯗꯨꯗ ꯁꯣ ꯑꯁꯣꯏꯕꯗꯨꯁꯨ ꯄꯥꯒꯗꯕ
ꯁꯣꯏꯔꯁꯨ ꯁꯣꯏꯕꯗꯨꯗ ꯗꯨꯝ ꯄꯥꯗꯧꯕ
ꯑ ꯈꯣꯏꯅ ꯈꯣꯏꯅ ꯁꯦꯡ ꯗꯣꯛꯄ ꯌꯥꯗꯦ
ꯎꯝ
ꯅꯪ ꯅꯍꯪ ꯄꯨꯡ ꯀꯌꯥꯗ ꯍꯜꯂꯛꯀꯦ
ꯄꯨꯡ ꯅꯤꯄꯥꯥꯟ ꯃꯈꯥꯏ ꯇꯥꯔꯦ ꯌꯨꯝ ꯌꯧꯔꯛꯄꯗ ꯑꯁ ꯑꯗꯨꯗꯨꯅꯦ ꯎꯝ ꯅꯤꯡꯊꯧꯒꯣꯡ ꯅꯤꯡꯊꯧꯒꯣꯡ ꯌꯥꯎꯔꯛꯄꯩꯗꯨꯗ ꯅꯣꯡꯁꯦ ꯀꯟꯅ ꯇꯥꯏꯌꯦꯕꯀꯣ ꯅꯨꯡꯁꯤꯠꯀ ꯆꯪꯗꯅ ꯇꯧꯤꯔꯤꯌꯦ ꯅꯨꯡꯐꯦꯟꯒ ꯍꯥꯏꯖꯤꯟꯗꯅ ꯑꯗꯨꯗꯨꯒ
ꯑꯩꯁꯦ ꯍꯛꯊꯤ ꯈꯟꯕꯗꯅ ꯃꯥꯛꯁ ꯎꯞꯁꯜꯂ ꯆꯠꯂꯦ ꯅꯨꯡꯁꯤꯠꯁꯨ ꯐꯨꯕꯅꯤꯅꯅ ꯑꯗꯨꯒ ꯍꯤꯌꯥꯡꯊꯥꯡ ꯂꯝꯕꯤꯗꯣ
ꯍꯜꯂꯣ
ꯇꯥꯏꯌꯦ ꯍꯥꯏꯔꯛꯑꯣ
ꯍꯤꯌꯥꯡꯊꯥꯡ ꯂꯝꯕꯤꯗꯨꯗ ꯆꯠꯂꯦ ꯂꯝꯕꯤꯗꯨꯗ ꯀꯣꯠꯇꯣꯛꯀꯗꯥ ꯈꯣꯠꯇꯣꯛꯀꯗ ꯂꯝꯕꯤꯗꯨꯁꯨ ꯐꯠꯇꯕꯗ ꯂꯣꯏꯕ ꯑꯣꯏꯖꯥꯠꯅꯤꯗꯅ ꯐꯠꯇꯔ ꯂꯝꯕꯤꯗꯨꯁꯨ ꯆꯪꯉ ꯄꯨꯡꯁꯨꯨ ꯐꯥꯅꯌꯥꯝ ꯆꯪꯈ꯭ꯔꯕ ꯑꯗꯨ ꯅꯨꯡꯁꯤꯠꯀ ꯐꯨꯔꯛꯄꯒ ꯎꯐꯨꯜ ꯆꯥꯕꯒ ꯑꯗꯒꯤ ꯑꯦꯛꯖꯥꯝ ꯁꯦꯟꯇꯔ ꯃꯅꯨꯡ ꯍꯣꯜ ꯃꯅꯨꯡꯗꯨꯁꯨ ꯑꯃꯨꯛ ꯑꯦ ꯁꯤ ꯃꯈꯣꯡꯗ ꯑꯃꯨꯛ ꯐꯝꯖꯤꯜꯂꯦ ꯑꯩꯁꯦ ꯑꯦ ꯁꯤ ꯃꯈꯣꯡ ꯇꯥꯔꯦ ꯑꯗꯒꯤ ꯑꯥ ꯑꯣꯏꯗꯅ ꯑꯦ ꯁꯤ ꯂꯩꯌꯦ ꯂꯋꯥꯏꯁꯤꯗꯅ ꯐꯦꯟꯗꯨ ꯑꯃꯨꯛ ꯎꯨꯁꯤꯜꯂꯦ ꯑꯁ ꯑꯩꯁꯦ ꯂꯩ ꯌꯥꯗ꯭ꯔꯦꯅꯦ ꯑꯗꯨꯒ ꯍꯥꯏꯔꯒ ꯈꯔ ꯂꯩꯊꯍꯜꯂꯦ ꯐꯦꯟꯁꯨ ꯂꯩꯊꯍꯜꯂꯦ ꯑꯦ ꯁꯤꯁꯨ ꯂꯩꯊꯍꯜꯂꯦ ꯑꯗꯨꯒ ꯇꯧꯔꯒ ꯑꯦꯛꯖꯥꯝꯁꯨ ꯊꯥꯔꯦ ꯃꯥꯛꯁ ꯎꯞꯄꯁꯨ ꯌꯥꯗꯕꯤ ꯑꯃ ꯇꯧꯕꯁꯨ ꯌꯥꯗꯕꯤ ꯈꯨꯠꯅ ꯃꯦꯜꯂ ꯈꯥꯡꯉ ꯍꯣꯠꯄꯁꯤ ꯍꯣꯠꯄꯁꯤ ꯑꯍꯥꯟꯕꯩ ꯀꯣꯏꯁꯟꯗꯨ ꯗꯤ ꯑꯥꯏꯅꯦꯕ ꯑꯍꯥꯟꯕ ꯀꯣꯏꯁꯟꯁ ꯗꯤ ꯑꯥꯏ ꯑꯗꯨꯝ ꯑꯣꯏꯒꯜꯂꯦꯕꯀꯣ ꯑꯗꯨꯁꯨ ꯇꯥꯗꯕ ꯗꯤ ꯑꯥꯏꯗꯣ ꯇꯥꯗ꯭ꯔꯦ ꯑꯗꯒꯤ ꯁꯦꯂꯤꯡ ꯄ꯭ꯔꯥꯏꯖ ꯑꯗꯨꯗꯨ ꯇꯧꯕꯒꯤ ꯑꯃꯨꯛ ꯌꯥꯎꯔꯛꯑꯦ
ꯑꯩꯅꯗꯤ ꯍꯣꯠꯁꯦꯔꯗꯤ ꯈꯜꯂꯒ ꯅꯪꯗꯕ ꯑꯔꯦ ꯁꯤꯗ ꯃꯇꯝ ꯃꯥꯡꯍꯟ ꯌꯥꯄꯣꯟꯇꯦꯅ ꯑꯇꯣꯞꯄ ꯇꯧꯔꯦ ꯑꯗꯨꯒ ꯗꯦꯠ ꯇ꯭ꯋꯦꯟ ꯑꯩꯅ ꯊꯥꯔꯤꯕ ꯑꯦꯛꯖꯥꯝꯁꯤꯅ ꯗꯦꯠ ꯊꯥꯔꯇꯤꯅꯤꯗꯅ ꯑꯥ ꯗꯦꯠ ꯇ꯭ꯋꯦꯟꯇꯤꯒ ꯐꯣꯔꯗꯔꯥ ꯇ꯭ꯋꯦꯟꯇꯤ ꯐꯥꯏꯚꯇ ꯊꯣꯛꯄ ꯄꯦꯄꯔꯒꯤꯅꯦꯕꯀꯣ ꯄꯦꯄꯔ ꯋꯥꯟꯁꯦ ꯀꯃꯟ ꯂꯣꯏ ꯑꯣꯏꯅ ꯖꯦꯅꯔꯦꯜꯅꯤꯗꯅ
ꯑꯗꯨꯒꯤ ꯕꯟꯗꯦ ꯃꯥꯇꯔꯝꯒꯤ ꯁꯤꯀ꯭ꯋꯦꯟꯁꯇꯣ ꯑꯗꯨꯗꯣ ꯍꯪꯉꯤ ꯑꯦꯅ ꯌꯥꯝ ꯂꯨꯌꯦ ꯀꯥꯏꯅ ꯇꯧꯒꯤꯕꯀꯣ ꯑꯗꯣ ꯑꯩꯗꯨꯗꯗꯤ ꯌꯥꯝ ꯂꯨꯕꯗꯤ ꯑꯣꯏꯈꯤꯗꯦꯕꯀꯣ ꯃꯦꯠꯁ ꯇꯨꯇꯪ ꯑꯩꯅ ꯇꯟꯕꯒꯤ ꯂꯪꯊꯣꯛꯑꯝꯕꯩ ꯋꯥꯅꯦꯕ ꯂꯪꯊꯣꯛꯑꯝꯃꯦ ꯍꯥꯏꯁꯦ ꯀꯥꯟꯕꯨꯗꯤ ꯀꯥꯜꯂꯝꯗꯦꯕꯀꯣ
ꯑꯗꯨꯝ ꯄꯥꯡꯈꯣꯠꯇ ꯈꯣꯠꯆꯜ ꯂꯝꯃꯦ ꯑꯆꯨꯝꯕ ꯝꯥ ꯆꯨꯝꯖꯔꯖꯅꯤꯅ ꯑꯗꯨꯃꯥꯏ ꯇꯧꯋꯦ
ꯅꯪ ꯃꯦꯠꯁꯀꯤ ꯑꯩ ꯄ꯭ꯔꯣꯐꯤꯠ ꯔꯣꯁꯀ ꯑꯁ ꯀꯩꯝ ꯍꯩꯅꯗꯦ ꯑꯩ ꯁꯦꯂꯤꯡ ꯄ꯭ꯔꯥꯏꯁ ꯑꯗꯨ ꯁꯤ ꯍꯥꯏꯗꯣ ꯑꯩ ꯀꯔꯤꯝ ꯍꯥꯏꯅꯗꯦ
ꯑꯗꯨꯅꯦ ꯑꯩꯁꯨ ꯍꯩ ꯑꯩꯉꯣꯟꯗ ꯌꯥꯗꯦꯕ
ꯎꯝ
ꯍꯩꯇꯦ ꯍꯥꯏꯕ ꯗꯤ ꯑꯥꯏꯅ ꯑꯃꯨꯛ ꯈꯔ ꯐꯈ꯭ꯔꯦꯕꯀꯣ ꯍꯟꯗꯛꯇꯤ ꯗꯤ ꯑꯥꯏ ꯉꯥꯛꯇ ꯍꯣꯠꯂꯗꯕꯅꯦ ꯍꯟꯗꯛ ꯊꯥꯁꯤꯃ ꯀꯩꯒꯨꯝꯕ ꯆꯠ ꯇꯥꯔꯒꯗꯤ ꯑꯦ ꯑꯩꯁꯨꯅꯦ ꯑꯩ ꯔꯦꯟꯠꯇ ꯂꯩꯕ ꯌꯥꯏ꯫ ꯏꯌꯣꯢꯃꯥ
ꯍꯟꯗꯛ ꯊꯥ ꯍꯟꯗꯛꯁꯤꯔꯣ?
ꯍꯟꯗꯛꯁꯤꯗꯤ ꯊꯥꯖꯗꯦ ꯊꯥꯖꯗꯦꯗꯤ ꯇꯥꯡ ꯇꯔꯥꯉꯥꯗꯃꯨꯛ ꯁꯣꯔꯥꯠ ꯂꯩꯔꯦ꯫